ꯎꯝ ꯇꯥꯔꯕꯣ
ꯇꯥꯏꯌꯦ
ꯎꯝ
ꯎꯝ ꯁꯥꯔꯃꯗ ꯐꯣꯟ ꯇꯧꯔꯛꯑꯃꯦꯅ ꯑꯩꯁꯦ ꯋꯥꯔꯤ ꯁꯥꯟꯅ ꯂꯩꯔꯝꯕꯅꯦ ꯑꯗꯨ ꯋꯥꯔꯤ ꯂꯣꯏꯈꯤꯕꯗꯨꯗ ꯑꯩ ꯅꯉꯣꯟꯗ ꯀꯣꯜ ꯇꯧꯒꯦꯅ ꯇꯧꯔꯛꯑꯕ
ꯑꯣ ꯐꯔꯦ ꯐꯔꯦ ꯀꯩꯀꯩ ꯍꯥꯏꯔꯝꯃꯤꯅꯣ
ꯃꯥꯗꯣ ꯃꯣꯏꯒꯤ ꯑꯥ ꯃꯣꯏꯒꯤ ꯑꯥ ꯍꯧꯖꯤꯛꯀꯤ ꯎꯝ ꯃꯣꯏꯒꯤ ꯑꯣꯖꯥ ꯍꯥꯏꯕꯗꯣ ꯑꯣꯖꯥꯗꯨꯗꯤ ꯂꯩꯈꯤꯗ꯭ꯔꯦꯌꯦ ꯑꯣꯖꯥꯗꯨꯒꯤ ꯃꯇꯥꯡꯗ ꯃꯣꯏꯅꯅꯦ ꯋꯥꯔꯤ ꯋꯥꯔꯤ ꯏꯗꯣꯏꯅꯦꯕ ꯑꯗꯨꯏꯗꯨꯒꯤ ꯃꯣꯏꯒꯤ ꯃꯆꯥꯅꯨꯄꯥ ꯑꯣꯖꯥꯗꯨꯒꯤ ꯃꯌꯨꯝꯗ ꯆꯠꯂꯒ ꯃꯣꯏ ꯃꯆꯥꯅꯨꯄꯥꯁꯤꯡꯗꯣ ꯑꯗꯨ ꯎꯅꯔꯨꯕꯅꯦꯅ ꯍꯥꯏꯕ ꯑꯗꯣ ꯃꯣꯏꯁ ꯌꯥꯝ ꯅꯨꯡꯉꯥꯏ ꯌꯥꯢꯐꯅꯒ ꯇꯧꯔꯒ ꯃꯌꯨꯝ ꯃꯀꯩꯒꯗꯣ ꯌꯥꯝ ꯂꯤꯡꯅ ꯂꯩꯔꯝꯃꯦ ꯆꯪꯕꯗꯒ ꯍꯪꯒꯣꯏ ꯑꯗꯨꯒ ꯃꯣꯏ ꯂꯩꯔꯝꯃꯤꯕ ꯃꯣꯏ ꯃꯆꯥꯁꯤꯡꯗꯨꯁꯨ ꯋꯥꯔꯤ ꯋꯥꯇꯥꯏ ꯁꯥꯟꯅꯕꯗ ꯌꯥꯝ ꯅꯨꯡꯉꯥꯏ ꯃꯣꯏꯅ ꯑꯗꯨ ꯑꯗꯥꯅ ꯋꯥꯔꯤ ꯃꯤꯗꯣ ꯂꯣꯏꯅꯃꯛ ꯂꯤꯕꯤꯔꯛꯑꯦ ꯑꯩꯅ ꯍꯪꯕ ꯃꯌꯥꯝꯗꯣ ꯐꯖ ꯐꯖꯅ ꯍꯥꯏꯕꯤꯔꯛꯑꯦ ꯈꯣꯠꯄꯤꯔꯛꯑꯦꯅ ꯑꯗꯨꯒꯤ ꯋꯥꯔꯤ ꯁꯥꯔꯛꯄ ꯑꯗ ꯌꯥꯝ ꯐꯩꯌꯦꯅ ꯇꯧꯔꯛꯑꯦ ꯃꯣꯏꯅ ꯑꯗꯨꯒ ꯑꯩꯈꯣꯏꯒꯤ ꯎꯝ ꯀꯩꯅꯣ ꯑꯩꯈꯣꯏꯒꯤ ꯔꯤꯜ ꯐ꯭ꯔꯦꯟꯒꯤ ꯒ꯭ꯔꯨꯞ ꯑꯅ ꯑꯃ ꯂꯩꯕꯗꯣ ꯑꯗꯨꯗꯁꯨ ꯍꯧꯖꯤꯛ ꯀꯤ ꯃꯣꯏꯒꯤ ꯑꯣꯖꯥꯁꯤꯒꯤ ꯃꯆꯥ ꯅꯨꯨꯄꯥꯁꯤꯁꯨ ꯌꯥꯎꯕ ꯑꯗꯨ ꯃꯆꯥꯅꯨꯄꯥꯗꯨꯁꯨ ꯌꯥꯝ ꯑꯍꯟ ꯑꯣꯏꯔꯦ ꯍꯥꯏꯕ ꯑꯩꯈꯣꯏꯒꯤ ꯔꯤ ꯐ꯭ꯔꯦꯟꯗ ꯌꯥꯎꯕ ꯅꯨꯄꯥꯗꯨꯗꯤ ꯍꯣꯏ ꯑꯣꯖꯥꯗꯨ ꯂꯩꯇ꯭ꯔꯕꯅꯤꯅ ꯃꯆꯥꯁꯤꯡꯗꯨꯗꯤ ꯐꯅꯌꯥꯝꯗꯤ ꯑꯍꯜ ꯑꯣꯏꯔꯝꯃꯅꯤꯗꯅ
ꯍꯣ ꯑꯣꯏꯗꯣꯏꯅꯦ
ꯑꯗꯨꯃꯥꯏꯅ ꯃꯥꯅ ꯋꯥꯔꯤ ꯂꯤꯔꯛꯄ ꯑꯁ ꯌꯥꯝ ꯅꯨꯡꯉꯥꯏ ꯃꯣꯏ ꯃꯌꯨꯝ ꯆꯠꯂꯨꯕꯗꯣ ꯌꯥꯝ ꯏꯪꯅ ꯆꯤꯛꯅ ꯃꯌꯨꯝꯁꯤꯡꯗꯣ ꯂꯣꯏꯅ ꯔꯥꯎꯟ ꯀꯣꯏꯁꯤꯜꯂꯒ ꯌꯥꯝ ꯅꯨꯡꯁꯤꯅꯅ ꯂꯩꯕꯗꯣ ꯑꯗꯨꯃꯥꯏꯅ ꯇꯧꯔꯒ ꯂꯩꯔꯝꯃꯦ ꯃꯆꯥꯁꯤꯡꯗꯣ ꯂꯣꯏꯅꯃꯛ ꯇꯧꯔꯒ ꯎꯅꯔꯛꯑꯦ ꯋꯥꯔꯤ ꯋꯥꯇꯥꯏ ꯁꯥꯕꯗꯨ ꯑꯗꯨ ꯇꯧꯔꯒ ꯋꯥꯔꯤ ꯂꯤꯔꯛꯄꯅꯤꯗ
ꯑꯩ ꯅꯨꯡꯉꯥꯏꯕꯅꯦ ꯑꯗꯨꯝ ꯍꯥꯏꯕꯗꯤ ꯃꯤꯒꯤ ꯅꯨꯡꯁꯤꯅꯕ ꯌꯨꯝ ꯀꯩ ꯃꯌꯥꯝꯗꯣ ꯑꯗꯨꯝ ꯎꯕ ꯀꯥꯟꯗ ꯑꯩꯈꯣꯏ ꯁꯨꯃꯥꯏꯅꯒ ꯇꯧꯔꯗꯤꯀꯣꯒ ꯈꯟꯕꯗꯣ ꯑꯗꯨꯃꯥꯏꯅ ꯇꯧꯕꯅꯤ ꯑꯗꯒꯤꯗꯤ ꯁꯨꯝ ꯑꯗꯨꯛꯁꯨ ꯍꯥꯏꯕꯗꯤ ꯑꯩꯌꯨ ꯑꯩꯈꯣꯏ ꯌꯨꯝ ꯁꯨꯝ ꯂꯩꯇ꯭ꯔꯗꯤ ꯑꯩꯈꯣꯏ ꯌꯨꯝꯒꯤ ꯆꯠꯕꯤ ꯈꯇꯅꯦꯕ ꯑꯩꯈꯣꯏꯅ ꯈꯪꯗꯣꯏꯁꯦ ꯃꯤꯒꯤ ꯆꯠꯂꯒ ꯃꯤ ꯌꯨꯝꯅ ꯀꯃꯥꯏ ꯇꯧꯔꯤ ꯑꯗꯨ ꯀꯃꯥꯏ ꯇꯧꯔꯤꯗꯣ ꯐꯣꯡꯗꯣꯛꯄꯗꯤ ꯃꯤ ꯃꯤꯒꯤ ꯑꯗꯨꯝ ꯍꯥꯏꯗꯤ ꯃꯥꯏ ꯃꯥꯒꯤ ꯃꯐꯝꯗꯨꯗꯒꯤ ꯃꯥꯏ ꯃꯥꯏ ꯂꯩꯐꯝꯗꯨꯒꯤ ꯃꯇꯨꯡꯏꯟꯅ ꯃꯥꯥꯏꯒꯤ ꯍꯥꯏꯕꯗꯤ ꯑꯗꯨꯝ ꯈꯔꯗꯤ ꯇꯣꯉꯥꯟꯕꯅꯦꯕꯀꯣ ꯆꯠꯅꯕꯤ ꯀꯩ ꯀꯩ ꯍꯥꯏꯒꯇꯗ꯭ꯔ ꯀꯩ ꯍꯥꯏꯒꯗꯝꯅꯣ ꯂꯩꯅꯔꯤꯕ ꯃꯣꯏ ꯏꯃꯨꯡ ꯃꯅꯨꯡꯗ ꯂꯩꯅ ꯃꯩ ꯃꯈꯩꯗ ꯂꯣꯏ ꯇꯣꯉꯥꯟꯕꯅꯦ ꯑꯗꯨ ꯃꯌꯥꯝꯁꯨ ꯂꯣꯏꯅꯤ ꯊꯦꯡꯅꯔꯀꯥꯟꯗ ꯁꯨꯝ ꯍꯥꯏꯗꯤ ꯑꯩꯈꯣꯏꯗꯁꯨ ꯈꯔ ꯑꯗꯨꯝ ꯂꯧꯁꯤꯡ ꯑꯣꯏꯍꯧꯗꯅ ꯃꯣꯏꯗ ꯁꯨꯃꯥꯏꯅ ꯇꯧꯋꯤ ꯁꯨꯃꯥꯏꯅ ꯆꯠꯅꯩ ꯑꯗꯩ ꯑꯩꯈꯣꯏ ꯁꯨꯃꯥꯏꯅ ꯑꯩꯈꯣꯏ ꯏꯃꯨꯡꯗ ꯇꯧꯔꯤꯁꯤ ꯁꯃꯥꯏ ꯁꯨꯃꯥꯏꯅ ꯇꯧꯔ ꯅꯨꯡꯉꯥꯏꯖꯒꯅꯤ ꯍꯥꯏꯅ ꯈꯟꯖꯕꯗꯣ
ꯎꯝ ꯈꯪꯗꯦ ꯃꯤꯅꯤꯅ ꯎꯝ ꯐꯠꯅꯗ꯭ꯔꯤꯁꯤꯅ ꯀꯃꯥꯏꯅ ꯇꯧꯔꯤꯅꯣ ꯈꯪꯗꯦ ꯒ꯭ꯌꯥꯟꯅꯦꯅ ꯇꯥꯗꯦ ꯑꯗꯣ ꯃꯆꯤꯟ ꯃꯅꯥꯎ ꯃꯌꯥꯝ ꯑꯃ ꯄꯣꯛꯈꯤꯕ ꯀꯥꯡꯒꯗꯨꯗꯤꯅꯦ ꯑꯗꯨꯃꯥꯏꯅ ꯈꯠꯅ ꯆꯩꯅꯕꯒꯤ ꯀꯩꯀꯥꯁꯤ ꯀꯌꯥ ꯇꯥꯗꯦꯗ ꯑꯃꯃꯝ ꯑꯅꯤ ꯄꯣꯛꯄꯁꯤꯡꯁꯤ ꯑꯩꯈꯣꯏꯅꯁꯨ ꯑꯩꯈꯣꯏ ꯁ꯭ꯋꯥꯏꯗ ꯁꯨꯝ ꯑꯩꯅ ꯎꯖꯕꯗ ꯃꯤꯒꯤ ꯋꯥꯕꯨꯗꯤ ꯉꯥꯡꯕꯕꯨꯗꯤ ꯇꯥꯔꯦ ꯑꯗꯨ ꯑꯣꯏꯇꯥꯔꯁꯨ ꯁꯨꯝ ꯑꯩꯈꯣꯏꯅ ꯎꯕ ꯃꯇꯝꯗ ꯑꯃꯃꯝ ꯑꯅꯤꯅꯤ ꯄꯣꯛꯄꯁꯤꯡꯁꯦ ꯁꯤꯁꯤꯡꯁꯦ ꯌꯥꯝ ꯌꯥꯝꯅ ꯑꯩꯈꯣꯏ ꯀꯩ ꯍꯥꯏꯅꯤ ꯁꯥꯟꯇꯤ ꯂꯩꯇꯕꯩ ꯇꯥꯏꯞꯇꯀꯣ
ꯈꯟꯅꯕꯒꯤ ꯇꯥꯏꯞꯇ ꯌꯥꯝ ꯇꯧꯅꯩꯌꯦꯕ ꯌꯥꯝꯗꯤ ꯌꯥꯝꯈ꯭ꯔꯒꯗꯤꯅꯦ ꯇꯟꯕꯒꯤ ꯀꯩꯅꯣ ꯈꯪꯗꯦ ꯀꯅꯥꯝ ꯈꯟꯅꯅꯗꯦ ꯍꯥꯏꯕ
ꯈꯠꯅꯔꯝꯃꯣꯏ ꯈꯠꯅꯔꯝꯃꯣꯏ ꯈꯪꯉꯦ ꯈꯪꯉꯦ
ꯑꯁꯦꯡꯕꯅꯦ
ꯍꯣꯏ ꯁꯤ ꯁꯤꯅ ꯁꯤ ꯑꯣꯏꯈꯔꯦ ꯃꯤꯒꯤ ꯋꯥ ꯉꯥꯡꯕ ꯃꯤ ꯋꯥ ꯉꯥꯡꯕꯗ ꯑꯣꯏꯅ ꯇꯥꯔꯅꯤ ꯍꯣꯏ ꯐꯔꯦ ꯍꯧꯖꯤꯛꯀꯥꯟꯁꯤꯕꯨ ꯀꯩꯀꯩ ꯌꯦꯟꯖꯥꯡꯅ ꯍꯥꯎꯕ ꯀꯩꯀꯩ ꯏꯟꯖꯥ ꯆꯥꯅꯤꯡꯕ ꯈꯣꯠꯄ
ꯑꯩꯒꯤ ꯆꯥ ꯅꯤꯡꯕꯗꯤ ꯅꯪꯅꯗꯤ ꯈꯪꯗꯤ ꯈꯪꯕꯅꯤ ꯑꯩꯒꯤꯗꯤꯅꯦ ꯊꯔꯣꯏ ꯊꯣꯡꯕ ꯑꯩꯅ ꯌꯥꯝ ꯆꯥꯅꯤꯡꯕ ꯊꯔꯣꯏ ꯊꯣꯡꯕ ꯊꯣꯡꯕ ꯀꯛꯄ ꯀꯩꯀꯥ ꯇꯧꯕꯗꯩ ꯋꯥꯖꯕꯩ ꯋꯥꯅꯤ ꯑꯗꯨꯒ ꯑꯩ ꯌꯥꯝ ꯆꯥꯅꯤꯡꯕ ꯍꯥꯏꯩꯔꯒꯗꯤ ꯊꯔꯣꯏ ꯊꯣꯡꯕ ꯅꯣꯏꯒꯤ ꯌꯦꯟ ꯊꯣꯡꯕ ꯑꯗꯨ ꯑꯗꯥ ꯀꯥꯏꯗꯣ ꯑꯩꯈꯣꯏ ꯀꯔꯤꯝ ꯀꯜꯂꯛꯇꯦ ꯍꯣꯏ ꯉꯥ ꯊꯣꯡꯕ ꯆꯥꯅꯤꯡꯉꯤ ꯑꯗꯨꯒ ꯁꯥ ꯑꯇꯩꯗꯗꯤ ꯀꯩꯁꯨ ꯌꯥꯝ ꯀꯜꯂꯛꯇꯦ ꯉꯥꯅꯨꯒꯨꯝꯕ ꯈꯔ ꯆꯥꯅꯤꯡꯉꯤ ꯑꯇꯩꯗꯤ ꯊꯣꯏꯅ ꯆꯥꯅꯤꯡꯗꯦꯗꯅ ꯊꯔꯣꯏ ꯊꯣꯡꯕ ꯌꯥꯝ ꯆꯥꯅꯤꯡꯉꯤ ꯑ ꯑꯩꯅ ꯍꯧꯖꯤꯛ ꯆꯥꯅꯤꯡꯉꯤꯁꯦ
ꯑꯗꯨꯅꯦ ꯑꯩꯁꯨ ꯊꯔꯣꯏ ꯊꯣꯡꯕ ꯑꯣꯏ ꯆꯥꯅꯤꯡꯉꯦ ꯍꯧꯖꯤꯛꯀꯥꯟꯗꯤ ꯊꯔꯣꯏ ꯇꯣꯛꯄ ꯃꯇꯝꯗꯤ ꯑꯣꯏꯕꯅꯦꯕ ꯑꯗꯨꯝ ꯍꯥꯏꯗꯤ ꯏꯁꯤꯡ ꯂꯩꯒꯤꯕ ꯗꯒꯤ ꯏꯁꯤꯡ ꯀꯛꯀꯛ ꯇꯥꯕ ꯍꯧꯔꯛꯄꯒꯤ ꯂꯧꯕꯨꯛꯁꯤꯗ ꯊꯧꯔꯣꯏ ꯃꯌꯥꯝꯁꯦ ꯂꯣꯏ ꯊꯣꯛꯂꯛꯄ ꯑꯗꯒꯤ ꯍꯧꯖꯤꯛꯀꯥꯟ ꯑꯩꯈꯣꯏꯔꯣꯝꯗꯁꯨ ꯑꯗꯨꯝ ꯊꯧꯔꯣꯏꯁꯦ ꯃꯌꯥꯝ ꯃꯌꯥꯝ ꯈꯨꯟꯕ ꯈꯣꯠꯄ ꯇꯧꯕ ꯑꯗꯨꯝ ꯆꯠꯅꯩꯌꯦꯕꯀꯣ ꯑꯗꯨ ꯇꯥꯔꯒꯁꯨ ꯍꯦꯛꯇ ꯊꯑꯣꯏꯅꯅ ꯂꯩꯒꯦ ꯍꯥꯏꯒꯗꯅ ꯐꯪꯗꯕ ꯑꯣꯏꯕꯗꯣ ꯕꯖꯥꯔꯒꯨꯝꯕ ꯀꯩꯒꯨꯝꯕ ꯊꯣꯛꯗ ꯇꯥꯔꯒꯗꯤ ꯍꯥꯏꯗꯤ ꯃꯤꯁꯨꯀꯣ ꯕꯖꯥꯔꯗ ꯌꯣꯟꯕꯕꯨꯗꯤ ꯃꯣꯏ ꯃꯁꯥ ꯃꯁꯥꯅ ꯁꯨꯝ ꯈꯨꯟꯖꯔꯒ ꯑꯗꯨ ꯇꯧꯔꯒ ꯆꯥꯕꯗꯣ ꯑꯗꯨꯅ ꯁꯨꯝ ꯅꯨꯡꯉꯥꯏꯕ꯭ꯔꯥ ꯀꯩꯅꯣ ꯇꯧꯕ꯭ꯔꯥ ꯈꯪꯗꯦꯕꯀꯣ ꯑꯗꯨꯗꯨꯒꯤ ꯑꯗꯨꯝ
ꯃꯥꯅꯦ ꯑꯗꯨꯒꯤꯅꯤ ꯉꯁꯥꯏꯒꯤ ꯃꯣꯏꯁꯨ ꯃꯣꯏ ꯑ ꯀꯩ ꯍꯥꯏꯗꯤ ꯎ ꯀꯩꯅꯣ ꯃꯁꯥꯗ ꯕꯤꯠ ꯑꯃꯒ ꯂꯣꯏꯅꯅ ꯆꯠꯂꯤꯅꯦ ꯊꯔꯣꯏꯁꯦ ꯈꯨꯠꯂꯒ ꯆꯥꯗꯣꯏꯅꯤꯅ ꯑꯗꯨꯗ ꯑꯃꯨꯛ ꯑꯩꯈꯣꯏꯅ ꯂꯩꯒꯦ ꯍꯥꯏꯕꯗꯗꯤ ꯃꯣꯏꯁꯨ ꯀꯩꯁꯨ ꯌꯊꯣꯛꯅꯤꯡ ꯄꯣꯠꯇꯦꯗꯅ ꯑꯗꯒꯤꯁꯨ ꯑꯃꯨꯛ ꯏꯁꯥꯅ ꯏꯁꯥꯅ ꯃꯌꯦꯛ ꯁꯦꯡꯅ ꯈꯪꯉꯒ ꯈꯨꯟꯖꯔꯛꯄ ꯄꯣꯠꯅꯤꯅ ꯍꯦꯟꯅꯁꯨ ꯑꯩꯈꯣꯏꯅ ꯀꯩ ꯍꯥꯏꯅꯤ ꯆꯥꯕꯗ ꯍꯪꯒꯣꯏꯗꯕꯒꯤ ꯄꯣꯠ ꯑꯃ ꯑꯣꯏꯕꯗꯣ ꯑꯗꯨꯗꯨꯒꯤ ꯑꯌꯥꯝꯕ ꯌꯟꯊꯣꯛꯅꯤꯡꯗ꯭ꯔꯤꯅꯦꯕ ꯑꯗꯣ ꯅꯣꯏꯒꯤ ꯂꯧꯕꯨꯛꯇꯨꯗꯤ ꯏꯁꯤꯡ ꯂꯩꯇ꯭ꯔꯤꯕ꯭ꯔꯣ ꯍꯧꯖꯤꯛꯐꯧ
ꯏꯁꯤꯡ ꯂꯩꯔꯦ ꯑꯗꯨꯝ ꯏꯁꯤꯡ ꯑꯩꯈꯣꯏꯁꯤꯒꯤꯗꯤ ꯑꯃꯨꯛ ꯍꯥꯏꯕꯗꯤ ꯑꯇꯩꯁꯤ ꯌꯨꯝ ꯌꯨꯝꯂꯇꯩ ꯀꯩꯗꯒꯤ ꯏꯁꯤꯡ ꯂꯣꯏꯅ ꯆꯦꯟꯗꯕꯅꯤꯅ ꯑꯗꯒꯤ ꯑꯩꯈꯣꯏꯗꯤ ꯑꯃꯨꯛ ꯀꯛꯆꯤꯡꯒꯤꯗꯤ ꯀꯩꯅꯣ ꯂꯩꯌꯦꯕ ꯌꯥꯝꯅ ꯏꯁꯤꯡ ꯏꯊꯦꯜ ꯂꯧꯈꯣꯡꯁꯤ ꯐꯖꯅ ꯂꯩꯕ ꯆꯍꯤ ꯆꯨꯞꯄꯒꯤ ꯑꯗꯨꯝ ꯍꯥꯏꯕꯗꯤ ꯀꯩꯅꯣ ꯇꯧꯋꯦꯕ ꯏꯁꯤꯡꯁꯤ ꯑꯗꯨꯝ ꯃꯔꯥꯡ ꯀꯥꯏꯅ ꯂꯩꯕ ꯀꯣ ꯇꯥꯝꯗꯒꯤ ꯀꯩꯗꯒꯤ ꯇꯧꯔꯒ ꯑꯗꯨꯝ ꯊꯤꯡꯒꯠꯂꯒ ꯆꯠꯍꯜꯂꯛꯄꯅꯤꯅ ꯑꯗꯨꯝ ꯍꯥꯏꯗꯤ ꯐꯧ ꯃꯇꯝꯗ ꯐꯧ ꯊꯥꯕ ꯑꯣꯏꯇꯥꯔꯒꯁꯨ ꯍꯧꯖꯤꯛ ꯐꯧ ꯍꯥꯏꯗꯤ ꯍꯌꯦꯡ ꯂꯤꯡꯅꯕ ꯂꯧꯍꯣꯟ ꯑꯃ ꯐꯖꯅ ꯐꯩꯗꯣꯛ ꯈꯇꯪ ꯇꯧꯔꯒ ꯂꯦꯡꯅꯕ ꯍꯨꯟꯕ ꯈꯣꯠꯄ ꯇꯧꯕꯗꯣ ꯂꯣꯏ ꯇꯧꯅꯔꯦ ꯁꯤꯗꯗꯤ ꯑꯩꯈꯣꯏꯒꯤꯁꯨ ꯅꯍꯥꯟ ꯈꯣꯏꯗꯅ ꯈꯣꯠꯇꯅ ꯇꯧꯈ꯭ꯔꯦ ꯑꯩꯈꯣꯏꯒꯤꯅ ꯑꯃꯨꯛ ꯍꯥꯏꯕꯗꯤ ꯑꯗꯨꯝ ꯈꯪꯗꯦ ꯃꯇꯝꯁꯦ ꯑꯩꯈꯣꯏꯒꯤꯁꯤꯅ ꯑꯃꯨꯛ ꯈꯔ ꯀꯨꯠꯄꯒꯤ ꯍꯥꯏꯒꯗ꯭ꯔꯥ ꯃꯇꯝꯁꯦ ꯈꯤꯇꯪ ꯊꯦꯡꯗꯕꯁꯨ ꯌꯥꯕ ꯌꯥꯗꯕ ꯇ ꯇꯛꯅ ꯍꯥꯏꯥꯏꯕꯁꯨ ꯌꯥꯗꯕ ꯈꯤꯇꯪ ꯊꯦꯡꯅꯔꯅ ꯏꯁꯤꯡ ꯏꯆꯥꯎꯁꯤ ꯍꯦꯛꯇ ꯅꯪꯕ ꯈꯤꯇꯪ ꯉꯪꯈꯠꯂꯒꯁꯨ ꯑꯗꯨꯃꯥꯏꯅ ꯏꯁꯤꯡ ꯏꯆꯥꯎꯁꯤꯛꯇ ꯅꯪꯕ ꯈꯣꯠꯄ ꯇꯧꯕꯒꯤ ꯑꯩꯈꯣꯏꯗꯤ ꯃꯇꯝ ꯑꯃ ꯂꯩꯖꯦꯕꯀꯣ ꯑꯗꯨꯩ ꯃꯇꯝꯗꯨ ꯊꯥꯗꯗꯤ ꯌꯥꯗꯕꯒꯤ ꯑꯗꯨꯝ ꯍꯧꯖꯤꯛꯀꯥꯟꯁꯦ ꯂꯧꯍꯣꯟ ꯍꯨꯟꯒꯗꯕꯅꯦ ꯑꯗꯨ ꯍꯨꯟꯗ꯭ꯔꯤ ꯅꯍꯥꯟ ꯈꯣꯏꯗꯅ ꯈꯣꯠꯇꯅ ꯇꯧꯈ꯭ꯔꯦ ꯑꯗꯩ ꯐꯧ ꯅꯠꯇ꯭ꯔꯁꯨ ꯑꯩꯈꯣꯏꯗꯤ ꯏꯁꯩꯗꯤ ꯏꯊꯩ ꯂꯧꯈꯣꯡ ꯆꯥꯕꯅꯤꯅꯀꯣ ꯃꯇꯝ ꯃꯇꯝꯒꯤ ꯍꯧꯖꯤꯛꯐꯥꯎ ꯊꯥꯍꯧꯔꯤꯌꯦ ꯊꯕꯤ ꯊꯥꯕ ꯈꯥꯃꯦꯟ ꯊꯥꯕ ꯑꯗꯩ ꯈꯥꯃꯦꯟ ꯕꯥꯔꯃꯥꯁꯤꯀꯥ ꯊꯥꯕ ꯑꯗꯩ ꯃꯔꯨꯏ ꯑꯣꯏꯅ ꯍꯋꯥꯏ ꯔꯖꯃꯥ ꯊꯥꯕ ꯑꯗꯩꯔ ꯈꯔ ꯃꯃꯥꯡꯗꯅ ꯑꯩꯈꯣꯏꯈꯣꯏ ꯊꯥꯅꯔꯝꯃꯤꯁꯤꯅ ꯇꯤꯜꯍꯧ ꯑꯆꯧꯕ ꯊꯥꯕ ꯆꯅꯝ ꯑꯆꯧꯕ ꯊꯥꯕ ꯐꯗꯤꯒꯣꯝ ꯑꯗꯒꯤ ꯇꯤꯜ ꯂꯧ ꯃꯔꯥ ꯆꯥꯕꯤ ꯍꯪꯒꯥꯝ ꯍꯋꯥꯏ ꯃꯨꯕꯤꯗ ꯃꯈꯟ ꯃꯈꯟ ꯑꯂꯨ ꯍꯥꯏꯕꯗꯤ ꯃꯇꯝ ꯃꯇꯝꯗꯨꯒꯤ ꯐꯧ ꯅꯠꯇ꯭ꯔꯁꯨꯀꯣ ꯍꯥꯏꯗꯤ ꯃꯔꯨꯞ ꯃꯔꯨꯝ ꯃꯔꯣꯟ ꯊꯥꯕ ꯅꯪꯕꯗꯣ ꯑꯗꯨꯃꯥꯏꯅ ꯇꯧꯋꯤ
ꯑꯗꯣ ꯅꯣꯏꯒꯤꯗꯣ ꯃꯇꯦꯛ ꯑꯃ ꯅꯣꯏꯅꯅꯦ ꯍꯪꯒꯥꯝ ꯍꯨꯜꯂꯒꯁꯨ ꯃꯇꯦꯛ ꯑꯃꯅ ꯇꯤꯜꯍꯧꯒꯨꯝꯕ ꯆꯅꯝꯒꯨꯝꯕ ꯊꯥꯖꯤꯟꯕꯗꯤ ꯀꯩ ꯀꯥꯏꯒꯦ ꯍꯥꯏꯕꯗꯤ ꯇꯤꯜꯍꯧ ꯆꯅꯝ ꯑꯗꯨꯗꯤ ꯀꯨꯏꯅ ꯑꯗꯨꯝ ꯂꯤꯔꯒ ꯑꯗꯨꯝ ꯊꯝꯕ ꯌꯥꯕ ꯄꯣꯠꯅꯤꯗꯅ ꯍꯪꯒꯥꯝꯗꯨꯁꯨꯅꯦ ꯍꯪꯒꯥꯝ ꯊꯥꯎ ꯑꯗꯨꯝ ꯁꯨꯡꯖꯔꯤ ꯑꯗꯨꯃꯥꯏ ꯇꯧꯗꯅ ꯇꯤꯜꯍꯧ ꯑꯗꯒꯤ ꯆꯅꯝ ꯊꯥꯕ ꯀꯩꯀꯥꯏꯒꯤꯅꯣꯅ ꯍꯪꯒꯥꯥꯡ ꯃꯥꯛꯊꯛ ꯄꯨꯜꯂꯞ ꯍꯨꯜꯂꯤꯗꯅ
ꯂꯝꯗꯣ ꯂꯥꯞꯄꯅꯤꯅ ꯍꯥꯏꯕꯗꯤ ꯆꯠꯊꯣꯛ ꯆꯠꯁꯤꯟꯗꯣ ꯐꯔꯛ ꯇꯥꯕꯤꯅ ꯑꯦ ꯁꯤꯗꯒꯤ ꯊꯣꯛꯑꯒ ꯂꯩꯕꯅꯤ ꯍꯥꯏꯕꯅꯤꯅ ꯄꯣꯠ ꯆꯩꯩ ꯊꯥꯕ ꯍꯥꯏꯕꯁꯤꯗꯕꯨ ꯑꯗꯨꯝ ꯍꯥꯏꯗꯤ ꯍꯣꯏ ꯏꯁꯤꯡꯕꯨꯗꯤ ꯂꯩꯕꯨꯗꯤ ꯂꯩꯌꯦꯕꯀꯣ ꯑꯩꯈꯣꯏ ꯈꯣꯡꯗ ꯑꯗꯨꯝ ꯏꯁꯤꯡ ꯆꯦꯜꯂꯦ ꯑꯗꯨ ꯑꯣꯏꯇꯥꯔꯒꯖꯨ ꯆꯥꯏꯗꯅ ꯈꯣꯠꯇꯅ ꯁꯦꯕꯥ꯫ ꯊꯤꯕꯤ ꯑꯃ ꯆꯪꯉꯤꯗꯅ ꯑꯗꯨꯗꯒꯤ ꯕꯕꯥꯁꯤ ꯑꯃꯨꯛ ꯕꯥꯕꯥ ꯃꯥꯁꯄ ꯊꯕꯛ ꯆꯠꯄꯅꯤꯅ ꯑꯩꯈꯣꯏ ꯃꯥꯅ ꯃꯁꯥꯗꯨ ꯍꯥꯏꯗꯤ ꯌꯥꯝ ꯀꯟꯕ ꯐꯕ ꯑꯗꯒꯤ ꯆꯤꯕꯦꯠ ꯆꯤꯕꯦꯠ ꯅꯥꯗꯕ ꯑꯗꯨ ꯉꯥꯛꯇꯁꯨ ꯅꯠꯇꯅꯀꯣ ꯍꯣꯏ ꯃꯁꯥꯁꯨ ꯈꯔ ꯆꯤꯕꯦꯠ ꯆꯤꯕꯦꯠ ꯑꯗꯨꯝ ꯅꯥꯕ ꯑꯣꯏꯖꯔꯦ ꯑꯗꯨ ꯉꯥꯛꯁꯨ ꯃꯨꯛ ꯅꯠꯇ꯭ꯔꯒ ꯑꯩꯈꯣꯏꯒꯤ ꯆꯠꯄ ꯀꯥꯟꯗꯁꯨ ꯊꯕꯛ ꯑꯃꯗꯤ ꯑꯣꯏꯗꯣꯏꯅꯤꯅ ꯌꯨꯝꯗ ꯊꯣꯛꯑꯦ ꯃꯥ ꯃꯆꯥꯅꯨꯄꯤ ꯑꯃ ꯂꯩꯍꯧꯋꯦ ꯑꯗꯩ ꯃꯃꯧ ꯅꯨꯄꯤ ꯂꯩꯍꯧꯋꯦꯅ ꯊꯕꯛ ꯏꯪꯈꯥꯡ ꯂꯣꯏꯁꯤꯜꯂꯒ ꯇꯧꯕꯤꯗꯣ ꯅꯠꯇꯕꯅꯤꯅ ꯃꯥꯅ ꯑꯃꯨꯛ ꯆꯠꯂꯨꯔꯅꯤ ꯍꯜꯂꯒ ꯑꯃꯨꯛ ꯃꯥꯅ ꯑꯃꯨꯛ ꯆꯥꯛ ꯏꯁꯤꯡ ꯊꯣꯡꯉꯒ ꯑꯃꯨꯛ ꯆꯥꯗꯣꯏꯅꯤꯅ ꯑꯗꯨꯒꯤꯁꯨ ꯑꯃꯨꯛ ꯂꯩꯔꯦ ꯑꯗꯒꯤꯗꯤ ꯁꯦꯟꯅꯗꯕꯁꯨ ꯌꯥꯗꯦꯕ ꯍꯥꯏꯗꯤ ꯑꯩꯈꯣꯏꯗꯤ ꯄꯨꯔꯥ ꯂꯝ ꯍ ꯍꯦꯛ ꯆꯪꯉꯛꯄꯒ ꯑꯗꯨꯝ ꯂꯧꯕꯨꯛ ꯂꯧ ꯀꯩꯅꯣ ꯃꯌꯥꯗ ꯍꯥꯏꯗꯤ ꯁꯣꯔꯣꯛ ꯃꯌꯥꯗ ꯑꯣꯏꯕꯒꯤ ꯃꯤ ꯑꯆꯠ ꯑꯋꯣꯡꯅ ꯑꯗꯨꯝ ꯌꯦꯡꯉꯒ ꯑꯗꯨꯝ ꯊꯠꯄ ꯈꯣꯠꯄ ꯍꯪꯒꯥꯝ ꯊꯥꯕꯗꯨ ꯐꯥꯎꯕꯗ ꯑꯗꯨꯝ ꯃꯃꯥꯡꯒꯤ ꯐꯩꯗꯣꯝ ꯑꯃꯅꯤꯗ ꯑꯗꯨꯝ ꯃꯤꯅ ꯃꯟꯈꯤꯕꯒꯤ ꯍꯥꯏꯗꯤ ꯃꯈꯣꯛ ꯃꯈꯣꯡ ꯈꯛꯇꯪ ꯂꯩꯕ ꯃꯌꯥꯝ ꯊꯦꯡꯅꯔꯤꯕ ꯄꯣꯠꯅꯦꯕ ꯍꯥꯏꯗꯤ ꯎꯗꯕ ꯄꯣꯠꯅꯤꯅ ꯍꯥꯏꯔꯁꯨ ꯌꯥꯗꯒꯨꯝ ꯇꯧ ꯑꯗꯩ ꯃꯤꯁꯨ ꯁꯪꯕꯤꯗꯕꯅꯤꯅ ꯑꯗꯨꯃꯥꯏꯅ ꯇꯧꯕ ꯇꯧꯕꯒꯤꯅ ꯇꯤꯜꯍꯧ ꯆꯅꯝ ꯊꯥꯕꯕꯨꯗꯤ ꯌꯥꯏ ꯑꯗꯨ ꯑꯣꯏ ꯇꯥꯔꯒꯁꯨ ꯀꯩ ꯁꯦꯕꯥꯁꯨ ꯉꯝꯃꯣꯏꯗꯕ ꯑꯗꯒꯤ ꯁꯪꯕ ꯈꯣꯠꯄꯁꯨ ꯇꯧꯕꯗꯨ ꯄꯨꯂꯞꯇ ꯉꯝꯃꯣꯏꯗꯕꯅꯤꯅ ꯑꯗꯨꯝ ꯊꯥꯗꯕꯅꯤꯅ ꯋꯥꯕꯅ ꯍꯦꯟꯒꯠ ꯇꯧꯕꯨ ꯇꯧꯔꯗꯤ ꯑꯗꯨꯒꯤꯅꯤꯗ
ꯑꯗꯨꯅꯦ ꯑꯩꯅ ꯈꯜꯂꯤꯁꯤꯅꯅꯦ ꯂꯥꯞꯄꯁꯨ ꯌꯥꯝ ꯂꯥꯞꯅꯗꯕ ꯑꯣꯏꯅ ꯈꯜꯂꯨꯕ ꯑꯗꯨ ꯂꯥꯞꯄꯅꯤꯅ ꯑꯩ ꯐꯔꯛ ꯇꯥꯕꯗꯣ ꯍꯥꯏꯕꯗꯤ ꯑ ꯏꯁꯤꯡ ꯆꯥꯏꯕ ꯈꯣꯠꯄꯒꯤ ꯇꯧꯔꯛꯄꯗ ꯃꯇꯝꯗꯗꯤ ꯑꯔꯥꯞꯄ ꯃꯐꯝꯗꯅꯤ ꯅꯨꯡꯇꯤꯒꯤ ꯆꯠꯇ ꯌꯥꯔꯣꯏꯗꯅꯀꯣ ꯍꯣꯏ ꯑꯗꯨꯒꯤ ꯅꯪ ꯍꯥꯏꯗꯨꯕꯨꯗꯤ ꯌꯥꯝ ꯆꯨꯝꯃꯦ ꯈꯟ ꯅꯛꯅꯔꯝꯕ ꯑꯣꯏꯇꯥꯥꯔꯗꯤ ꯅꯣꯏꯗꯒꯤꯅ ꯅꯣꯏꯒꯤ ꯑꯁꯨꯝ ꯅꯥꯀꯟꯒꯤ ꯅꯣꯏꯒꯤ ꯂꯩꯀꯣꯜ ꯂꯩꯕꯗꯨ ꯑꯗꯨꯛ ꯃꯅꯥꯛꯀꯤ ꯑꯗꯨꯋꯥꯏꯗꯒ ꯑꯣꯏꯕ ꯑꯣꯏꯌꯨꯅꯦ ꯑꯗꯨꯗꯤ ꯏꯔꯥꯏ ꯂꯥꯏꯅ ꯑꯗꯨꯝ ꯎꯕ ꯌꯥꯏꯗꯅꯀꯣ ꯊꯥꯕ ꯌꯥꯏ ꯍꯥꯏꯕ ꯑꯗꯨ ꯅꯠꯇꯕꯅꯤꯅ ꯂꯥꯞꯄꯅꯤꯅ ꯌꯦꯡꯁꯤꯟꯗꯕꯁꯨ ꯌꯥ ꯍꯥꯏꯄꯣꯠꯇꯗꯤ ꯊꯥꯔꯦꯅ ꯂꯪꯊꯣꯛꯑ ꯊꯝꯃꯝꯃꯒꯗꯤ ꯃꯍꯩ ꯆꯥꯕꯗꯤ ꯂꯥꯏꯗꯅ ꯀꯩꯝ ꯀꯥꯟꯅꯔꯔꯣꯏ ꯁꯦꯕꯥ ꯁꯦꯕꯤ ꯃꯤ ꯌꯥꯎꯗ ꯌꯥꯄꯣꯟꯇꯦ ꯍꯥꯏꯕ ꯏꯟꯖꯥꯡ ꯅꯥꯄꯤ ꯊꯥꯏꯌꯦꯅ꯫ ꯍꯒꯥꯡ ꯑꯗꯨꯗꯤ ꯇ ꯂꯥꯎ꯫ ꯍꯣꯟꯖꯔꯒ ꯑꯗꯨꯝ ꯀꯩꯅꯣꯅꯤꯗꯅ ꯑꯗꯨꯅ ꯑꯃꯨꯛ ꯈꯔ ꯂꯥꯏꯕ ꯄꯣꯠ ꯑꯣꯏꯗꯅ
ꯍꯦ ꯍꯪꯒꯥꯝꯗꯤ ꯑꯃꯨꯛ ꯍꯨꯟꯖꯤꯜꯂꯝꯃꯅꯤ ꯑꯗꯩ ꯈꯔ ꯈꯔ ꯃꯇꯣꯟ ꯊꯣꯛꯂꯛꯄ ꯈꯣꯠꯂꯛꯄ ꯑꯗꯩ ꯃꯣꯏꯒꯤꯗꯤ ꯍꯥꯔ ꯆꯥꯏꯕ ꯃꯇꯝꯗ ꯑꯃꯨꯛ ꯆꯥꯏꯕꯤ ꯒꯔꯥ ꯂꯣꯏꯔꯦ ꯍꯦꯛꯇ ꯑꯗꯨ ꯌꯦꯡꯖꯟꯅ ꯈꯣꯁꯤꯟꯅ ꯇꯧꯕꯒꯤ ꯃꯊꯧ ꯃꯊꯧ ꯇꯥꯗꯦꯕ ꯑꯗꯨꯐꯥꯎ ꯑꯗꯨꯝ ꯍꯨꯟꯗꯣꯔꯑꯒ ꯊꯝꯃꯝꯕꯅꯤ ꯀꯩꯁꯨ ꯌꯦꯡꯁꯤꯟꯗ꯭ꯔꯕꯅꯦ ꯍꯧꯕ ꯈꯔ ꯍꯧꯖꯔꯅꯤ ꯍꯧꯖ ꯍꯟꯗꯛꯇꯣ ꯍꯪꯒꯥꯝꯗꯣ ꯐꯒꯗꯕꯅꯦꯕꯀꯣ ꯑꯗꯨꯒ ꯍꯦꯛ ꯈꯨꯨꯟꯕ ꯂꯣꯏꯔꯒ ꯅꯣꯡꯅꯤꯅꯤꯗꯨ ꯅꯣꯡ ꯇꯥꯁꯤꯟꯈꯤꯕꯒꯤ ꯑꯩꯈꯣꯏꯗꯤ ꯑꯗꯨꯝ ꯈꯔ ꯀꯨꯠꯄ ꯑꯣꯏꯕꯒꯤ ꯂꯩꯅꯤꯟ ꯀꯥꯔꯒ ꯑꯗꯒꯤ ꯏꯁꯤꯡ ꯆꯣꯠꯂꯤ ꯆꯣꯠꯂꯤ ꯇꯧꯔꯒ ꯂꯩ꯫ ꯆꯤꯡꯉꯤꯕꯒꯤ ꯍꯪꯒꯥꯝꯗꯣ ꯍꯧꯔꯛꯀꯥꯟꯗ ꯂꯣꯏꯅ ꯄꯨꯝꯕ ꯈꯣꯠꯄ ꯇꯧꯒꯤꯕꯒꯤ ꯇꯪꯈꯥꯏ ꯇꯪꯈꯥꯏ ꯍꯧꯗ꯭ꯔꯕꯅꯦꯕꯀꯣ ꯑꯗꯨꯐꯥꯎꯕ ꯑꯗꯨꯝ ꯊꯥꯎ ꯗꯣ ꯑꯗꯨꯝ ꯑꯩꯈꯣꯏ ꯗꯤꯟ ꯃꯔꯤ ꯑꯗꯨꯃꯥꯏꯅ ꯊꯣꯛꯄꯅꯦꯕ ꯗꯤꯟ ꯃꯔꯤ ꯊꯣꯛꯑꯦ ꯍꯥꯏꯕ ꯋꯥꯅꯤꯗ ꯑꯗꯨꯗꯒꯤ ꯌꯨꯝꯒꯤ ꯀꯩꯒꯤ ꯏꯃꯨꯡ ꯃꯅꯨꯡꯒꯤ ꯀꯩꯀꯩ ꯀꯩꯀꯩ ꯈꯔ ꯈꯔ ꯁꯨꯝ ꯄꯤꯈꯤꯕꯗ ꯀꯩꯁꯨ ꯌꯥꯝ ꯌꯥꯝꯍꯧꯄꯣꯟꯇꯦꯗ ꯗꯤꯟ ꯑꯅꯤꯃꯛ ꯑꯅꯤꯃꯨꯛ ꯀꯥꯏ ꯉꯥꯏꯔꯦ ꯑꯗꯒꯤ ꯆꯪꯉꯤꯕ ꯌꯦꯡꯉꯨꯅꯦ ꯈꯣꯏꯕꯒꯤ ꯑꯗꯒꯤ ꯑꯃꯨꯛ ꯇꯛꯄꯒꯤ ꯑꯗꯒꯤ ꯌꯩꯕꯒꯤ ꯑꯗꯨꯝ ꯄꯩꯁꯥꯗ ꯆꯪꯉꯤꯕ ꯄꯣꯠꯅꯦꯕ ꯑꯗꯨꯝ ꯑꯝ ꯍꯥꯒꯤ ꯑ ꯍꯥ ꯇꯥꯕ ꯋꯥꯅꯤ ꯑꯗꯨ ꯇꯥꯔꯁꯨ ꯑꯗꯨꯝꯝ ꯍꯥꯡꯉ ꯂꯩꯔꯗꯤ ꯅꯨꯡꯉꯥꯏꯇꯕꯒꯤ ꯑꯗꯨꯝ ꯑꯩꯈꯣꯏꯕꯥꯅ ꯍꯨꯜꯂꯨꯔꯅꯣ ꯋꯥꯕꯅꯁꯨ ꯍꯦꯟꯕꯅꯤ ꯑꯗꯒꯤ꯫ ꯊꯕꯛꯁꯨ ꯑꯩꯈꯣꯏꯗꯁꯨ ꯋꯥꯏ ꯆꯤꯜꯂꯦ ꯈꯣꯠꯂꯦ ꯑꯗꯨꯝ ꯂꯩꯔ ꯆꯥꯔꯁꯦ ꯍꯥꯏꯕꯗꯨ ꯌꯥꯗꯕꯒꯤ ꯁꯨꯝ ꯃꯣꯏꯗꯤ ꯁꯨꯝ ꯊꯕꯛ ꯇꯧꯅꯤꯡꯒꯤꯕ ꯍꯥꯟꯅ ꯇꯧꯈꯤꯕꯒꯤꯀꯣ ꯑꯗꯨꯃꯥꯏꯅ ꯇꯧꯕꯗꯨꯗ ꯑꯗꯨꯝ ꯍꯨꯜꯂꯤꯕ ꯑꯗꯨꯅꯤ
ꯃꯥꯅꯤ ꯑꯗꯨꯕꯨꯗꯤ ꯏꯁꯥꯗꯁꯨꯅꯦ ꯅꯨꯡꯉꯥꯏꯖꯕꯗꯣ ꯑꯗꯨ ꯇꯧꯔꯀꯥꯟꯗ ꯑꯩꯈꯣꯏꯅꯒ ꯁꯨꯡꯖꯔꯒ ꯑꯩꯈꯣꯏꯅꯒ ꯍꯨꯜꯂꯒ ꯑꯩꯈꯣꯏꯅ ꯁꯨꯡꯖꯔꯒ ꯆꯥꯏ ꯀꯥꯏ ꯍꯥꯏꯕꯗꯨꯁꯨ ꯏꯁꯥꯗꯁꯨ ꯐꯗ ꯐꯗꯧꯁꯨ ꯃꯥꯟꯕ ꯑꯗꯨꯒ ꯅꯨꯡꯉꯥꯏꯕ ꯑꯃꯁꯨ ꯐꯥꯎꯖꯕꯗꯣ ꯑꯗꯒꯤ ꯑꯍꯟꯖꯤꯡꯗꯤ ꯑꯃꯨꯛ ꯃꯣꯏꯒꯤ ꯊꯕꯛ ꯏꯪꯈꯥꯡꯁꯤꯡꯁꯦ ꯇꯧꯗꯅ ꯇꯨꯃꯤꯟꯅ ꯂꯩꯕ ꯌꯥꯗꯕꯅꯦꯕ꯫ ꯃꯣꯏꯗꯤ ꯀꯩꯅꯣꯝ ꯇꯧꯔꯖꯨ ꯍꯦꯠꯇ ꯈꯣꯠꯇꯅ ꯈꯣꯠꯇꯅ ꯇꯧꯔꯒꯅꯦ ꯀꯩꯅꯣꯝꯇ ꯊꯥꯖꯟꯅꯕꯒꯤ ꯌꯨꯡꯖꯟꯅꯕꯒꯤ ꯍꯦꯛꯇ ꯍꯣꯠꯅꯔꯝꯒꯅꯦꯕ ꯑꯗꯨꯅꯤ ꯑꯩꯈꯣꯏ ꯃꯥꯅ ꯂꯩꯔꯤꯉꯩ ꯃꯇꯝꯗ ꯀꯩꯅꯣ ꯂꯩꯕꯥꯛ ꯖꯒꯥ ꯑꯍꯥꯡꯕ ꯑꯃꯕꯨ ꯂꯩꯕ ꯌꯥꯗꯦ ꯃꯥ ꯊꯥꯖꯟꯗꯧꯒꯤ ꯑꯗꯒꯤ ꯈꯪꯗꯦ ꯍꯧꯗꯕꯁꯨ ꯑꯨꯝꯇ ꯂꯩꯇꯦ ꯑꯗꯒꯤ ꯊꯥꯕꯗꯖꯨꯅꯦ ꯌꯥꯝ ꯃꯈꯨꯠ ꯊꯨꯝꯕꯗꯣ ꯑꯣꯏꯕꯅꯤꯅꯅꯦ ꯃꯥꯅ ꯊꯥꯕꯁꯦ ꯑꯗꯨꯝ ꯍꯧꯒꯜꯂꯦꯕ ꯈꯪꯕ꯭ꯔꯥ꯫ ꯍꯣ ꯍꯣ ꯐꯔꯦ ꯐꯔꯦ ꯑꯗꯨꯗꯤ꯫ ꯑꯩ ꯑꯃꯨꯛ ꯇꯧꯔꯛꯀꯦ ꯉꯥꯏꯍꯥꯛ ꯂꯩꯔꯒꯀꯣ
ꯍꯣꯏ ꯊꯝꯃꯣ ꯊꯝꯃꯣ꯫